ꯖꯟ ꯗꯦꯝ ꯍꯥꯏꯝ
ꯑꯣꯏꯔꯝꯗꯦ ꯍꯥ ꯍꯥ ꯈꯪꯗꯦ ꯑꯗꯨ ꯋꯥꯔꯤ ꯔꯤꯛꯂꯛꯑꯕꯅꯦ꯫
ꯑꯩꯕꯨ ꯀꯩ ꯋꯥꯔꯤ ꯂꯤꯌꯣ ꯍꯥꯏꯅꯣ꯫
ꯅꯪꯅ ꯑꯣꯖꯥ ꯑꯣꯏꯕꯒꯤ ꯋꯥꯔꯤꯗꯣ ꯂꯤꯔꯛꯑꯣ
ꯋꯥꯔꯤꯁꯦ ꯀꯩ ꯂꯤꯒꯅꯤ ꯑꯦꯂꯥꯚꯦꯟ ꯃꯤꯅꯤꯠꯇꯪꯅꯦꯕ ꯂꯤꯗꯣꯏꯁꯦ
ꯈꯪꯗꯦ
ꯑꯩꯒꯤ ꯕꯦꯁ ꯐ꯭ꯔꯦꯟ ꯑꯃꯩ ꯋꯥꯔꯤ ꯂꯤꯔꯣꯔꯥ ꯑꯩꯒꯥ ꯀꯃꯥꯏꯅ ꯊꯦꯡꯅꯈꯤ ꯑꯗꯩ ꯀꯃꯥꯏ ꯀꯃꯥꯏ ꯀꯃꯥꯏꯅ ꯇꯧꯕ ꯍꯥꯥ
ꯀꯩꯕꯥ
ꯑꯩꯒꯤ ꯏꯃꯥ ꯍꯥꯏꯗꯤ ꯕꯦꯁ ꯐ꯭ꯔꯦꯟ ꯑꯃꯒꯤ ꯋꯥꯔꯤ ꯂꯤꯔꯨꯔꯕ
ꯍꯣꯏꯅꯦ ꯍꯣꯏꯅꯦ ꯎꯝ
ꯅꯨꯄꯤꯅꯤꯀꯤ ꯃꯥꯁꯦ
ꯍꯣꯏ꯫
ꯑꯗꯣ ꯏꯕꯥꯅꯤ ꯊꯦꯡꯅꯗꯕꯥꯗꯤ ꯀꯨꯏꯔꯦ
ꯑꯩꯠ ꯌꯥꯔꯁ
ꯎꯝ ꯍꯟꯗꯛ ꯑꯗꯨꯝ ꯀꯣꯜ ꯗꯥꯒꯨꯝꯕ ꯐꯣꯟꯗꯥ ꯑꯗꯨꯝ ꯋꯥꯔꯤ ꯁꯥꯟꯅꯩ ꯑꯗꯨꯝ ꯊꯦꯡꯅꯁꯤꯗꯤ ꯑꯗꯨꯝ ꯍꯥꯏꯕ ꯑꯗꯣ ꯑꯩꯅꯁꯨ ꯐꯔꯛ ꯇꯥꯕ ꯃꯥ ꯃꯨꯛ ꯐꯔꯛ ꯇꯥꯕ ꯑꯗꯨꯝ ꯊꯦꯡꯅꯗꯦ ꯑꯗꯨꯒꯤ ꯑꯥꯏꯠ ꯌꯥꯔꯗꯤ ꯁꯨꯔꯥꯛꯂꯦ
ꯑꯁ ꯂꯣꯏꯔꯦꯍꯦ ꯑꯗꯨꯗꯤ
ꯍꯟꯗꯛ ꯑꯩ ꯑꯃꯨꯛ ꯆꯪꯉꯗꯤ ꯃꯊꯪ ꯊꯣꯛꯂꯛꯄ ꯉꯥꯏꯔꯗꯤ ꯅꯥꯏꯟ ꯌꯥꯔꯁ ꯁꯨꯔꯅꯤ
ꯑꯗꯨꯗꯤ ꯅꯪꯁꯦ ꯍꯟꯗꯛ ꯆꯪꯉꯥꯒ ꯑꯣ ꯑꯃꯨꯛꯀꯥ ꯊꯣꯛ ꯂꯥꯛꯇꯣꯏꯔꯥ ꯑꯗꯨꯗꯤ
ꯍꯟꯗꯛꯇꯤ ꯈꯪꯗꯦ ꯍꯟꯗꯛꯇꯤ ꯊꯣꯛꯇꯧ ꯃꯥꯟꯗꯦ ꯃꯊꯪ ꯆꯍꯤ ꯊꯣꯛ ꯇꯧ ꯃꯥꯜꯂꯤ
ꯑꯗꯨꯗꯤ ꯃꯥꯗꯤ ꯉꯥꯏꯕ ꯉꯝꯃꯥꯔꯣꯏꯍꯦ
ꯑꯦ ꯀꯩꯗꯧꯕꯩ ꯉꯝꯃꯣꯏ ꯗꯣꯏꯅꯣ ꯍꯥꯏꯁꯦ ꯃꯥꯒꯥ ꯑꯩ ꯃꯔꯤ ꯂꯩꯁꯨ ꯂꯩꯅꯗꯅ
ꯃꯥꯏ ꯃꯥꯏꯁꯨ ꯃꯥꯏ ꯅꯨꯄꯥ ꯂꯩꯕꯅꯤ ꯀꯩꯅꯣ
ꯑꯗꯨ ꯑꯣꯏꯔꯁꯨ ꯅꯕꯥꯅꯤꯅ ꯐ꯭ꯔꯦꯟ ꯑꯣꯏꯕꯗꯣ ꯃꯤꯅ ꯃꯣꯔ ꯗꯦꯟ ꯐ꯭ꯔꯦꯟ ꯍꯥꯏꯕꯗꯨ ꯑꯣꯏꯔꯝꯒꯅꯤ
ꯎꯝ ꯈꯪꯗꯦ ꯃꯥꯗꯤ ꯌꯥꯝ ꯆꯝꯃꯤꯗꯨ ꯃꯥꯗꯤ ꯌꯥꯝ ꯆꯝꯃꯦ ꯍꯥꯏꯗꯤ ꯃꯤ ꯑꯇꯣꯞꯄꯒ ꯃꯥꯟꯅꯗꯦ ꯍꯥꯏꯗꯤ ꯀꯃꯥꯏꯅ ꯎꯝ ꯁꯨꯝ ꯍꯥꯏꯗꯤ ꯁꯣꯁꯦꯜ ꯃꯦꯗꯤꯌꯥ ꯑꯣꯏꯔꯥ ꯀꯩꯀꯥ ꯄꯥꯛꯅꯥ ꯄꯥꯏꯗꯦꯕ
ꯎꯝ
ꯎꯝ
ꯃꯥꯗꯤ ꯀꯣꯂꯦꯖ ꯐꯖꯅ ꯀꯥꯏꯌꯦ
ꯥꯑꯗꯨ ꯀꯩꯅꯣ ꯅꯣꯏꯅ ꯃꯐꯝ ꯃꯥꯗ ꯂꯩꯔꯗꯤ ꯑꯗꯨꯝ ꯎꯅꯕ ꯌꯥꯏꯅ
ꯀꯨꯏꯔꯦ ꯊꯥꯏꯅ ꯑꯩꯅ ꯀ꯭ꯂꯥꯁ ꯀꯩꯅꯣ ꯇꯣꯛꯈꯤꯕꯥꯗꯩꯩ ꯊꯦꯡꯅꯗꯔꯦ
ꯂꯣꯏꯍꯦꯔꯦ ꯑꯗꯨꯗꯤ
ꯌꯥꯝ ꯅꯨꯡꯁꯤꯕꯥ ꯏꯃꯥꯥꯅꯕꯤꯅꯦ ꯑꯗꯨ ꯑꯩ ꯏꯃꯥꯟꯅꯕꯤꯁꯨ ꯑꯣꯏꯔꯝꯃꯦ ꯑꯗꯩ ꯃꯇꯦꯛ ꯈꯔꯥ ꯀꯩꯅꯣꯝꯁꯨ ꯑꯣꯏꯔꯝꯃꯦ ꯀꯩ ꯀꯩꯅꯣ ꯌꯥꯝ ꯌꯥꯎꯋꯦ
ꯌꯥꯝꯅ ꯅꯨꯡꯁꯤꯕ ꯋꯥꯔꯤꯅꯤꯅꯦ ꯑꯗꯨꯗꯤ
ꯃꯥꯅꯤ ꯎꯝ ꯉꯁꯥꯏꯅꯥ ꯅꯪꯉꯣꯟꯗꯥ ꯐꯣꯇꯣ ꯑꯃꯥ ꯊꯥꯔꯝꯗꯥꯏ
ꯎꯝ
ꯑꯗꯣ ꯃꯥꯅ ꯑꯗꯨꯝ ꯃꯥꯅ ꯆꯠꯄꯒꯤ ꯊꯥꯔꯛꯄꯥꯅꯦꯕ
ꯑꯁ ꯑꯩꯗꯣ ꯐꯖꯥꯅ ꯌꯦꯡꯉꯝꯃꯗꯤ ꯐꯥꯗꯣꯏꯕꯥ ꯌꯦꯡ ꯆꯨꯞ ꯑꯩ ꯐꯖꯥꯅ ꯌꯦꯡꯁꯨ ꯌꯦꯡꯗ꯭ꯔꯤ ꯀꯥꯟꯗꯥ ꯑꯁ ꯍꯥꯊꯨ ꯍꯥꯊꯨ ꯗꯤꯂꯦꯠ ꯇꯧꯈ꯭ꯔꯦ ꯅꯪꯁꯨ
ꯈꯪꯉꯣꯏ ꯈꯪꯉꯣꯏ ꯌꯦꯡ
ꯅꯣꯏꯗꯤ ꯍꯣꯁꯇꯦꯜꯗ ꯂꯩꯕ ꯀꯥꯟꯗ ꯑꯗꯨꯝ ꯌꯦꯟꯁꯥꯡꯒꯨꯝꯕ ꯂꯣꯠꯅ ꯂꯣꯠꯅ ꯊꯣꯡꯗ꯭ꯔꯥ ꯍꯥꯏꯕ
ꯈꯪꯗꯦ ꯑꯩ ꯇꯝꯃꯛꯇꯦ ꯑꯗꯨꯗ ꯍꯥꯏꯔꯣꯏ
ꯍꯥꯏꯃꯥ
ꯑ ꯑꯥ ꯀꯩꯗꯧꯕꯩ ꯇꯧꯔꯛꯑꯣꯏꯗꯩꯩꯅꫭ ꯂꯣꯏ ꯇꯧꯔꯛꯑꯦ ꯃꯤꯅ ꯑꯩꯅ ꯍꯥꯏꯔꯒ ꯏꯁ꯭ꯀꯨꯜꯗ ꯑꯩ ꯈꯪꯗꯕ ꯃꯤ ꯂꯩꯇꯦ ꯍꯥꯏꯕ
ꯑꯗꯨ ꯅꯪ ꯁꯥꯊꯤꯕꯩꯔꯥ ꯅꯠꯇ꯭ꯔꯒ ꯍꯩꯕꯩꯔꯥ ꯃꯤꯡ ꯆꯠꯄꯗꯣ ꯑꯩꯗꯤ ꯃꯤꯁꯦ ꯃꯤꯡ ꯆꯠꯄꯁꯦ ꯀꯩꯅꯣ ꯍꯥꯏꯅ ꯎꯝ ꯍꯩꯕꯗ ꯆꯠꯄꯅꯦ ꯑꯗꯨꯒ ꯀꯩꯅꯣ ꯌꯥꯝ ꯁꯥꯊꯤꯕꯗ ꯆꯠꯄꯅꯦꯕ ꯏꯁ꯭ꯀꯨꯜꯗ ꯃꯤꯡ ꯆꯠꯄꯁꯦ
ꯀꯃꯥꯏ ꯍꯥꯏꯗꫭꯏꯅꯣ ꯑꯩ ꯂꯝꯖꯨ ꯑꯔꯣꯏꯕꯤ ꯍꯦꯜꯂꯛꯏ ꯑꯗꯒꯤ ꯑꯩ ꯃꯌꯥꯝ ꯇꯧꯔꯤ ꯂꯝꯖꯨ ꯃꯌꯥꯝ ꯍꯦꯜꯂꯤ ꯁꯁꯄꯦꯟꯖꯨ ꯃꯌꯥꯝ ꯆꯠꯂꯤ ꯁꯁꯄꯦꯟ ꯃꯌꯥꯝꯖꯨ ꯄꯥꯏꯔꯤ ꯑꯩꯈꯣꯏ ꯄꯨꯟ ꯄꯨꯟ ꯆꯠꯃꯤꯟꯅꯕꯅꯤꯀꯣ ꯏꯃꯥꯟꯅ ꯃꯁꯦꯟ ꯍꯥꯏꯗꯤ ꯑꯗꯒꯤ ꯂꯝꯖꯨ ꯃꯌꯥꯝ ꯍꯦꯜꯂꯤꯛ ꯅꯨꯡꯗꯥꯡ ꯀꯨꯏꯆꯠꯁꯨ ꯆꯠꯂꯤ ꯀꯦꯏꯆꯠ ꯆꯠꯂꯤ ꯕꯨꯠ ꯁꯇꯤꯜ ꯇꯨꯌꯦꯜꯄꯇꯥ ꯑꯩꯅꯥ ꯇꯣꯞ ꯒꯣꯗ ꯇꯕꯒꯤ ꯐꯪꯏ
ꯎꯝ ꯀꯩꯅꫭ ꯅꯪ ꯍꯧꯖꯤꯛ ꯅꯊꯟꯇ ꯅꯠꯇ꯭ꯔꯣ ꯃꯤ ꯑꯇꯣꯞꯄꯒ ꯂꯩꯕ꯭ꯔꯣ ꯀꯩꯅꯣ ꯕꯨꯠ ꯂꯩꯕꯩꯔꯥ ꯃꯤ ꯑꯇꯣꯞꯄ ꯍꯤꯒꯠꯄꯒꯤ ꯃꯈꯣꯟꯗꯣ ꯇꯥꯏꯌꯦꯉꫭ
ꯑꯣ
ꯌꯥꯔꯦ ꯑꯗꯨ ꯋꯥꯔꯤꯗꯤ ꯂꯤꯔꯔꯣꯏ ꯇꯜꯂꯤ ꯑꯩ ꯅꯣꯕꯣꯗꯤꯌꯥꯗ ꯑꯗꯨꯝ ꯐꯖꯅꯕꯨꯗꯤ ꯇꯧꯔꯛꯑꯦ ꯑꯗꯣ ꯂꯥꯏꯔꯤꯛꯄꯨꯗꯤ ꯐꯖꯅ ꯇꯧꯔꯛꯑꯦ
ꯑꯣ ꯑꯩꯈꯣ ꯎꯝ ꯌꯥꯏ ꯆꯠꯀꯦ ꯑꯩꯈꯣꯏꯗꯤ ꯌꯥꯝ ꯉꯥꯎꯁꯟꯅꯕꯅꯤꯅꯗ
ꯑꯩꯁꯨ ꯌꯥꯝ ꯉꯥꯎꯁꯤꯟꯅꯔꯛꯏꯗ ꯑꯩꯅ ꯑꯩꯅ ꯌꯥꯎꯔꯛꯇꯕ ꯑꯩꯅ ꯇꯧꯔ ꯇꯧꯔꯛꯇꯕ ꯂꯩꯇꯦ ꯍꯥꯏꯕ
ꯑꯦ ꯂꯥꯏꯔꯤꯛ ꯄꯥꯔꯥꯗꯤ ꯄꯥꯝꯃꯨꯏ
ꯑꯗꯨꯝꯕꯗꯤ ꯂꯩꯇꯦꯗ ꯑꯩꯉꯣꯟꯗꯗꯤ ꯔꯤꯒ꯭ꯔꯦꯠꯇꯤ
ꯍꯣꯏꯗ ꯔꯤꯒ꯭ꯔꯦꯠꯇꯤ ꯐꯖꯅꯗꯤ ꯅꯠꯇꯦꯕ ꯑꯗꯨꯕꯨ ꯑꯗꯨꯝ ꯂꯩꯌꯦꯗꯅ ꯑꯁ ꯀꯩꯅꯣꯍꯦ ꯍꯧꯖꯤꯛ ꯋꯥꯔꯤ ꯁꯥꯕ ꯅꯨꯡꯉꯥꯏꯇꯦ
ꯎꯝ ꯋꯥꯔꯤ ꯂꯩꯔꯛꯀꯦ ꯑꯗꯨꯗꯤ
ꯍꫭꯏ ꯍꯣꯏ ꯎꯝ
ꯀꯃꯥꯏꯅ ꯂꯩꯗꯣꯏꯅꯣ ꯋꯥꯔꯤ ꯂꯤꯒꯦ ꯍꯧꯖꯤꯛꯀꯤ ꯃꯤ ꯃꯃꯤꯡꯗꯤ ꯍꯥꯏꯔꯣꯏꯒꯦꯀꯣ
ꯑꯁ ꯃꯃꯤꯡꯒꯥ ꯍꯥꯏꯗ꯭ꯔꯁꯨ ꯀꯥꯏꯗꯦꯕ ꯑꯗꯨꯝ ꯁꯦꯠꯀꯔ꯭ꯦꯠ ꯊꯝꯃꯨꯕ ꯅꯪꯒꯤꯗꯃꯛ
ꯑꯣꯀꯦ ꯑꯣꯀꯦ ꯃꯥꯒꯥ ꯑꯩꯒꯥ ꯊꯦꯡꯅꯕꯁꯦ ꯑꯩꯁꯦ ꯍꯣꯏ ꯑꯩ ꯁ꯭ꯥꯏ ꯑꯩꯈꯣꯏ ꯈꯨꯟꯗ ꯍꯥꯟꯅ ꯏꯁ꯭ꯀꯨꯜ ꯑꯃꯗ ꯇꯝꯃꯝꯃꯦꯀꯣ
ꯎꯝ
ꯑꯩꯈꯣꯏ ꯌꯨꯝ ꯑꯅꯤ ꯂꯩꯌꯦꯕ ꯑꯃꯅ ꯏꯝꯐꯥꯜ ꯃꯅꯨꯡꯗ ꯑꯃꯅ ꯁꯤꯗ ꯂꯩꯌꯦꯕ
ꯎꯝ
ꯑꯗꯣ ꯑꯩꯗꯣ ꯀ꯭ꯂꯥꯁ ꯐꯣꯔ ꯀꯥꯕꯗꯩ ꯍꯣꯡꯒꯠꯂꯒꯥ ꯑꯥꯗ ꯂꯩꯔꯦ ꯑꯍꯥꯟꯕꯒꯤ ꯑꯍꯥꯟꯕꯗꯤ ꯀꯦꯊꯣꯂꯤꯛ ꯏꯁ꯭ꯀꯨꯜꯗ ꯇꯝꯕꯅꯦꯕ
ꯎꯝ ꯑꯅꯤꯃꯛ ꯃꯥꯁꯨ
ꯈꯪꯗꯦ ꯃꯣꯏꯗꯤ ꯍꯥꯟꯅꯗꯩꯩ ꯇꯝꯕ ꯂꯩꯔꯝꯕꯅꯤ ꯑꯩ ꯃꯁꯛ ꯀꯅꯥꯝ ꯈꯪꯗꯦ ꯑꯩ ꯑꯥꯍꯥꯟꯕ ꯆꯠꯄꯗ ꯃꯤ ꯀꯅꯥꯝꯖꯨ ꯀꯧꯅꯗꯦ ꯑꯥ ꯀꯣꯟꯅ ꯁꯨꯝ ꯔꯦꯡ ꯀꯩꯀꯥ ꯇꯥ ꯀꯥꯟꯗ ꯃꯤꯅ ꯗꯨꯝ ꯈꯪꯕꯤꯔꯛꯄꯅꯦꯕ ꯑꯍꯥꯥꯟꯕꯗꯅ ꯀꯅꯥꯝ ꯈꯪꯗꯦ ꯑꯗꯨꯝ ꯀꯩꯀꯥ ꯇꯧꯗꯦ ꯑꯗꯨꯒ ꯅꯣꯡꯃꯗꯣ ꯑꯩꯗꯣ ꯀꯃꯥꯏꯅꯅꯤ ꯑꯩ ꯍꯥꯟꯅꯗꯤ ꯀꯝꯄ꯭ꯌꯨꯇꯔ ꯇꯝꯃꯛꯇꯦꯕ
ꯎꯝ
ꯅꯣꯡꯃꯥꯗꯣ ꯑꯩꯈꯣꯏ ꯀꯝꯄ꯭ꯌꯨꯇꯔ ꯑꯣꯖꯥꯅ ꯃꯥꯅ ꯍꯪꯉꯥ ꯍꯪꯉꯥꯒ ꯈꯤꯇꯪ ꯐꯥꯗꯕ ꯑꯣꯏꯁꯨ ꯂꯦꯞꯐꯟꯗꯣꯏꯅꯦꯕ
ꯎꯝ
ꯂꯦꯞꯐꯜꯂꯒ ꯑꯐꯥꯕꯒꯩꯗꯣ
ꯎꯝ
ꯑꯗꯨ ꯃꯅꯥ ꯂꯩ ꯈꯨꯄꯥꯛ ꯊꯥꯍꯜꯂꯤ
ꯑꯗꯨꯖꯨ ꯅꯨꯄꯤꯒ ꯅꯨꯄꯥꯒ ꯑꯣꯟꯅꯔꯒ
ꯑꯗꯩꯗꯤ ꯑꯗꯨ ꯅꯨꯃꯤꯠꯇꯣ ꯑꯩꯗꯣ ꯀꯩꯒꯤꯅꯣ ꯈꯪꯗꯦ ꯋꯥꯔꯗ ꯑꯅꯤ ꯀꯥꯎꯊꯣꯛꯈ꯭ꯔꯦ ꯑꯣꯖꯥꯅ ꯂꯦꯞꯄꯣ ꯍꯥꯏ ꯑꯩꯗꯨ ꯂꯦꯞꯄꯦ ꯑꯗꯨꯒ ꯃꯤ ꯍꯥꯏꯁꯦ ꯑꯗꯨꯝ ꯃꯌꯥꯝ ꯂꯦꯞꯄꯗꯣ ꯑꯐꯥꯕꯒꯩꯗꯨꯅ ꯅꯪ ꯍꯥꯏꯗꯤ ꯀꯔꯝ ꯀꯔꯝꯕꯣ ꯃꯤ ꯅꯣꯏ ꯊꯥꯅꯤꯡ ꯊꯥꯅꯤꯡꯕ ꯈꯜꯂꯥ ꯈꯜꯂꯥ ꯊꯥꯎ ꯍꯥꯏ ꯊꯥꯍꯟꯗꯣꯅꯤ
ꯑꯗꯨꯒ ꯅꯪꯅ ꯀꯅꯥ ꯆꯨꯁ ꯇ꯭ꯔꯒꯦꯕ
ꯎꯝ ꯑꯩꯁꯨ ꯂꯦꯞꯄꯦ ꯑꯗꯨ ꯅꯨꯃꯤꯠꯇ ꯑꯗꯩ ꯍꯧꯖꯤꯛꯀꯤ ꯍꯧꯖꯤꯛꯀꯤ ꯃꯤꯗꯣ ꯑꯗꯨꯅ ꯈꯨ ꯄꯥꯡ ꯊꯥꯔꯛꯄꯖꯤ
ꯑꯗꯨꯁꯨ ꯂꯥꯂꯩ ꯊꯥꯔꯛꯑꯦ ꯑꯩꯁꯦ ꯀꯞꯄꯦ ꯑꯗꯨ ꯅꯨꯃꯤꯠꯇꯨꯃꯥ ꯀꯞꯄꯦ ꯀꯞꯄꯦ
ꯌꯥꯔꯦ ꯊꯥꯖꯗꯦ ꯅꯪꯒꯤ ꯋꯥꯔꯤꯗꯣ ꯃꯥꯟꯗꯦꯕ ꯑꯗꯨ ꯍꯥꯏꯔꯣꯅꯦ ꯃꯈꯥ ꯊꯔꯣ ꯇꯥꯔꯣꯅꯦ ꯎꯝ ꯌꯥꯔꯦ ꯂꯤꯌꯣ ꯂꯤꯔꯛꯑꯣ
ꯅꫭ
ꯎꯝ ꯎꯝ ꯌꯥꯝ ꯐꯠꯇꯦꯍꯦ
ꯊꯥꯖꯗꯕ ꯋꯥꯔꯤ ꯂꯤꯗꯦ
ꯑꯗꯨ ꯍꯧꯖꯤꯛ ꯊꯥꯖꯔꯦ ꯍꯥꯏꯕ ꯀꯩꯅꯣꯅꯦ
ꯍꯧꯖꯤꯛ ꯍꯧꯖꯤꯛ ꯇꯥꯗꯥ ꯊꯥꯖꯗꯦ ꯍꯥꯏꯔꯝꯕꯅꯤ ꯅꯣ
ꯑꯗꯨ ꯍꯧꯖꯤꯛꯀꯤ ꯑꯃꯨꯛꯀꯥ ꯊꯥꯖꯩ ꯍꯥꯏꯕꯗꯨꯗꯤ ꯑꯃꯨꯛꯀꯥ ꯍꯩꯃꯥ ꯅꯪꯁꯦ ꯑꯁ ꯋꯥ ꯉꯥꯡꯅꯕꯁꯦ ꯌꯥꯝ ꯂꯨꯑꯦꯉꯣ
ꯂꯨꯕꯅꯤ ꯑꯩꯅ ꯑꯃꯨꯛꯇꯪ ꯊꯥꯖꯒꯤꯗ ꯊꯥꯖꯗꯦ
ꯀꯩꯅꯣ ꯇꯨꯃꯤꯅꯒ ꯂꯩꯁꯤꯜꯂꯦ
ꯑꯩ ꯇꯨꯝꯃꯥ ꯂꯩꯊꯣꯛꯑꯅꯤ
ꯍꯥꯎꯔꯤꯅꯤ ꯃꯨꯛꯀꯥ ꯑꯁ ꯇꯜꯂꯦ
ꯎꯝ ꯅꯁꯥ ꯇꯧꯖꯝꯅꯤ ꯈꯪꯗꯦ
ꯑꯃꯩ ꯃꯩ ꯃꯩ ꯃꯩ ꯃꯩ ꯃꯩ ꯑꯗꯨ ꯑꯗꯨꯝꯥꯏꯅ ꯍꯥꯏꯔꯗꯤ ꯑꯁ ꯁꯣꯏꯔꯦꯗꯅ ꯑꯩꯗꯤ ꯃꯥꯡꯖꯔꯦꯗꯅ
ꯍꯧꯖꯤꯛꯗ ꯍꯧꯖꯤꯛꯀꯤ ꯃꯤꯗꯨꯅ ꯑꯩꯉꯣꯟꯗ ꯈꯨꯄꯥꯛ ꯊꯥꯔꯛꯄꯅꯦꯕꯀꯣ
ꯎꯝ
ꯑꯗꯩꯗꯤ ꯑꯩꯁꯨ ꯑꯗꯨꯏ ꯅꯨꯃꯤꯠꯇꯣ ꯀꯞꯄꯦ ꯑꯉꯥꯡꯁꯨ ꯑꯣꯏꯅ ꯄꯤꯏꯕꯅꯤꯅ ꯒ꯭ꯌꯥꯟ ꯃꯦꯟꯁꯨ ꯇꯥꯗꯦ
ꯎꯝ ꯑꯗꯨꯒ
ꯍꯣꯏ ꯏꯀꯥꯏꯕꯣꯏ ꯀꯩꯕꯣꯏ ꯑꯗꯩ ꯑꯩꯗꯣ ꯃꯥꯗꯣ ꯑꯗꯨꯝ ꯃꯁꯛꯇꯗꯤ ꯈꯪꯉꯦꯅ ꯃꯃꯤꯡ ꯀꯩꯀꯥ ꯂꯣꯏ ꯈꯪꯕ ꯍꯧꯔꯦ ꯑꯗꯨꯗꯩꯗꯤ ꯑꯗꯩ ꯑꯩꯅ ꯈꯜꯂꯤꯁꯦ ꯅꯣꯡꯃ ꯅꯠꯇꯥ ꯅꯣꯡꯃ ꯃꯉꯣꯟꯗꯗꯤ ꯁꯣꯏꯗ ꯐꯨꯈꯤꯒꯤ ꯑꯩꯅ ꯈꯜꯂꯤꯁꯦ
ꯌꯥꯔꯦ ꯂꯩꯒꯦ ꯋꯥꯈꯥꯟꯗꯣ ꯑꯗꯨ ꯄꯨꯕ ꯐꯪꯕ꯭ꯔꯥ ꯍꯥꯏꯕ
ꯑꯉꯥꯡ ꯑꯣꯏꯔꯤꯀꯥꯟꯗꯗꯤ ꯁꯥꯎꯅꯤꯡꯕꯩꯅꯤ ꯅꯣꯡꯃ ꯅꯥꯠꯇꯔꯥ ꯅꯣꯡꯃꯥꯗꯤ ꯔꯤꯚꯦꯟ ꯁꯣꯏꯗꯅ ꯇꯧꯈꯤꯅꯤ ꯈꯜꯂꯤꯖꯦ ꯑꯗꯩꯗꯤ ꯀ꯭ꯂꯥꯁ ꯐꯣꯔ ꯂꯣꯏꯔꯛꯑꯦ ꯐꯥꯏꯚ ꯀꯥꯔꯛꯂꯦ ꯐꯥꯏꯚ ꯀꯥꯔꯛꯄꯗ ꯏꯕꯥꯅꯤꯗꯣ ꯀ꯭ꯂꯥꯁ ꯀꯦꯞꯇꯦꯟ ꯑꯣꯏꯃꯩꯑꯦꯕ
ꯑꯥ
ꯑꯗꯩꯗꯤ ꯀꯃꯥꯏꯅ ꯇꯧꯒꯤꯕꯅꯣ ꯈꯪꯗꯦ ꯑꯗꯨꯝ ꯀꯧꯅꯈ꯭ꯔꯦ ꯑꯗꯩ ꯒ꯭ꯌꯥꯟ ꯃꯦꯟ ꯇꯥꯔꯗꯦ ꯑꯗꯨꯝ ꯇꯤꯟꯅꯔꯦ ꯏꯕꯥꯅꯤ ꯌꯥꯝ ꯂꯨ ꯇꯤꯟꯅꯩꯌꯦ ꯃꯥꯁꯨ ꯌꯥꯝ ꯐꯩꯌꯦ
ꯎꯝ
ꯃꯥꯟꯅꯕꯗꯤ ꯂꯨꯅ ꯂꯨꯅ ꯇꯧꯕꯤ ꯑꯩꯅ ꯊꯤꯅ ꯊꯤꯅ ꯇꯧꯕꯤꯕꯩ ꯋꯥꯅꯤ
ꯑꯁ ꯂꯣꯏ
ꯃꯥ ꯅꯨꯄꯤꯅ ꯍꯥꯏꯖꯕ ꯋꯥꯅꯤ ꯏꯁ ꯁ꯭ꯀꯨꯜꯗꯩ ꯏꯕꯅꯤ ꯑꯗꯨꯝ ꯐꯨꯅꯩ ꯅꯨꯡꯇꯤ ꯅꯨꯡꯇꯤ ꯐꯨꯅꯩ ꯑꯗꯨ
ꯀꯅꯥꯅ ꯉꯝꯕ꯭ꯔꯥ ꯍꯥꯏꯕ ꯑꯃ ꯑꯗꯨꯅ ꯉꯝꯂꯝꯒꯅꯤ
ꯈꯪꯗꯦꯗ ꯑꯗꯨꯗꯤ ꯅꯣꯠꯕꯨ ꯈꯔ ꯄꯥꯏ ꯊꯥꯖꯤꯟꯕꯤꯅꯤꯅ
ꯎꯝ ꯅꯪ ꯉꯝꯗꯧ ꯃꯥꯟꯗꯦ ꯍꯥꯏꯕ
ꯌꯥꯔꯦ ꯃꯥꯒ ꯑꯗꯨꯝ ꯈꯠꯅꯩꯩ ꯅꯨꯡꯇꯤ ꯈꯠꯅꯩ ꯑꯗꯨꯝ ꯈꯦꯠꯅꯩ ꯑꯗꯩ ꯁꯥꯎꯅꯔꯅꯤ ꯁꯥꯎꯅꯔꯅꯤ ꯀꯧꯅꯔꯣꯏ ꯍꯥꯏꯅꯔꯅꯤ ꯑꯗꯨꯒ ꯅꯣꯡꯉꯥꯜꯂꯒ ꯃꯥꯅ ꯑꯗꯨꯝ ꯍꯔꯥꯎ ꯍꯔꯥꯎ ꯀꯧꯋꯦ ꯑꯗꯨꯁꯨ ꯑꯩꯁꯨ ꯇꯤꯅꯕ ꯀꯧꯕꯅꯤꯅ ꯀꯩ ꯎꯄꯥꯏꯗꯤ ꯂꯩ ꯑꯗꯨꯝ ꯈꯨꯝꯃꯤ
ꯑꯗꯨꯗꯤ ꯅꯪꯒꯤ ꯃꯑꯣꯡꯁꯦ ꯅꯪꯅ ꯅꯨꯄꯤ ꯑꯣꯏꯌꯦꯗꯅ ꯑꯗꯨ‌ ꯑꯗꯨ ꯑꯗꯨꯅ ꯑꯃꯨꯛꯀ ꯅꯨꯄꯥ ꯑꯣꯏꯔꯦꯍꯦ ꯅꯕꯅꯤꯒꯤ ꯋꯥꯔꯤꯖꯤꯗꯤ
ꯎꯝ ꯅꯨꯡꯉꯥꯏꯇꯕꯒꯤ ꯁꯨꯃꯥꯏꯅ ꯀꯧꯔꯛꯄ ꯀꯥꯟꯗ ꯀꯃꯥꯏꯅ ꯑꯩ ꯁꯨꯀꯧ ꯀꯧꯕꯤꯗꯤ ꯍꯥꯏꯗꯤ ꯀꯃꯥꯏꯅ ꯏꯒꯣꯏꯔꯤꯁ ꯑꯣꯏꯕ ꯍꯥꯏꯗꯅꯣ ꯀꯩ ꯍꯥꯏꯗꯣꯏꯅꯣ ꯀꯃꯥꯏꯅ ꯍꯥꯏꯅꯤ ꯅꯨꯄꯥ ꯑꯣꯏꯕꯅꯤꯅ ꯈꯔ ꯑꯗꯨꯝ ꯀꯧꯔꯛꯑꯦ ꯁ꯭ꯀꯨꯜ ꯀꯩꯅꯣꯝ ꯇꯧꯔꯣ ꯑꯃ ꯇꯧꯔꯣ ꯑꯗꯨꯝ ꯑꯗꯒꯤ ꯑꯁ ꯑꯩꯅ ꯏꯕꯥꯅꯤ ꯁ꯭ꯀꯨꯜꯗ ꯑꯗꯨꯝ ꯇꯝꯃꯤꯟꯅꯕꯗꯣ ꯍꯥꯏꯗꯤ ꯃꯤꯡꯁꯨ ꯁꯨꯀꯧ ꯀꯧꯅꯗꯦꯕ
ꯑꯥ
ꯃꯤꯅ ꯁꯥꯎꯅꯕ ꯃꯤꯡ ꯃꯁꯥ ꯃꯁꯥꯗ ꯍꯥꯏꯒꯅꯨ ꯁꯨꯝ ꯅꯤꯛꯅꯦꯝ ꯂꯩꯗꯅ
ꯑꯧ
ꯅꯤꯡꯅꯦꯝ ꯍꯥꯏꯁꯦ ꯃꯤꯅ ꯃꯤꯅ ꯀꯧꯕ ꯃꯤ ꯁꯥꯎꯗ꯭ꯔꯣ
ꯍꯣꯏ
ꯑꯗꯨ ꯑꯗꯨꯝ ꯀꯧꯗꯣꯏꯅꯦ ꯑꯗꯩ ꯑꯣꯖꯥꯗꯨꯒ ꯇꯥꯛꯊꯣꯛꯑ ꯑꯩꯉꯣꯟꯗ ꯃꯥꯅ ꯑꯣꯖꯥꯗ ꯍꯥꯏꯗꯣꯛꯑ ꯑꯩꯉꯣꯟꯗ ꯐꯨꯍꯥꯟꯗꯣꯏꯅꯦ ꯑꯣꯖꯥ ꯑꯁ ꯀ꯭ꯂꯥꯁ ꯃꯄꯥꯟꯗꯒ ꯌꯥꯝ ꯂꯦꯞꯄꯤꯑ ꯃꯥꯏ ꯍꯥꯛꯇꯛꯇ
ꯑꯗꯩꯗꯤ ꯑꯣꯖꯥ ꯖꯒꯗꯤ ꯑꯩ ꯑꯗꯨꯝ ꯐꯨꯖꯤꯜꯂꯅꯤ ꯑꯗꯩ ꯈꯠꯍꯧꯗꯣꯏꯅꯦ ꯑꯗꯩ ꯃꯥ ꯀꯞꯄꯅꯤ ꯑꯗꯨꯒ ꯍꯌꯦꯡꯗꯗꯤꯠ
ꯑꯗꯨꯗꯤ ꯑꯗꯨꯒꯤ ꯅꯕꯥꯅꯤꯁꯦ ꯅꯨꯕꯥꯅꯤꯁꯦ ꯑꯗꯨꯗꯤ ꯍꯧꯗꯣꯡꯒ ꯀꯩꯅꯣ
ꯃꯥꯥꯅꯤ ꯆꯞ ꯃꯥꯟꯅꯩ ꯑꯣꯖꯥꯁꯨ ꯂꯣꯏ ꯈꯪꯉꯤ ꯏꯕꯥꯅꯤ ꯑꯗꯨꯃꯥꯏꯅ ꯇꯤꯅꯩ ꯑꯣꯖꯥ ꯂꯣꯏ ꯈꯪꯉꯤ ꯑꯩꯈꯣꯏ ꯀ꯭ꯂꯥꯥꯁ ꯃꯤꯁꯨ ꯂꯣꯏ ꯈꯪꯉꯤ ꯑꯗꯩ ꯑꯗꯨꯝ ꯈꯠꯅꯩ ꯑꯗꯨꯒ ꯍꯌꯦꯡꯗꯤ ꯀꯧꯅꯔꯣꯏꯁꯤꯒ ꯍꯥꯏꯅꯗꯣꯏꯅꯤ ꯑꯩꯅ ꯅꯨꯄꯥ ꯑꯃꯅꯦ ꯅꯋꯥꯔꯧꯗꯦꯒ ꯀꯧꯅꯔꯣꯏ ꯀ ꯍꯥꯏꯗꯨꯏꯅꯤ
ꯎ ꯑꯗꯨꯒ ꯑꯃꯨꯛꯀ ꯑꯌꯨꯛꯇ ꯑꯗꯨꯝ ꯀꯧꯅꯕ
ꯑꯩꯗꯤ ꯀꯧꯗꯦ ꯃꯥꯅ ꯀꯧꯔꯛꯄꯅꯤ ꯑꯗꯨꯝ
ꯑꯁ ꯂꯣꯏꯔꯦꯍꯦ ꯅꯪꯒꯤ
ꯑꯩꯗꯤ ꯀꯧꯔꯣꯏ ꯍꯥꯏꯔꯗꯤ ꯀꯧꯗꯦ ꯑꯗꯣ ꯃꯥꯅ ꯑꯗꯨꯝ ꯀꯧꯕꯤꯔꯦ ꯑꯗꯨꯝ ꯑꯗꯩ ꯑꯗꯨꯝ ꯈꯨꯝꯃꯤ ꯑꯗꯨꯒ ꯑꯗꯨꯒ ꯃꯥꯅ ꯀꯥꯔꯟ ꯇꯧꯕꯗ ꯑꯩꯅ ꯁꯥꯎꯔꯗꯤꯀꯣ ꯃꯥꯅ ꯑꯗꯨꯝ ꯊꯦꯝꯃꯦ
ꯍꯥꯏꯗꯤ ꯁꯨꯝ ꯀꯃꯥꯏ ꯍꯥꯏꯅꯤ ꯊꯥꯏꯅꯗꯤ ꯑꯩꯈꯣꯏꯒꯤ ꯖꯤ ꯀꯦ ꯗꯣ ꯈꯡꯕ꯭ꯔꯥ ꯖꯦꯅꯔꯦꯜ ꯅꯣꯂꯦꯖꯇꯣ
ꯑꯥ
ꯏꯅꯕ ꯃꯌꯥꯝ ꯌꯥꯎꯗ꯭ꯔꯥ ꯄꯤꯛꯆꯔꯒ
ꯎꯝ
ꯑꯗꯨ ꯏꯕꯗ ꯏꯅꯕ ꯃꯌꯥꯝ ꯌꯥꯎꯕꯗꯣ ꯑꯩ ꯕꯦꯛꯇꯩ ꯃꯥ ꯂꯧꯊꯣꯛꯑ ꯃꯥ ꯂꯣꯏ ꯏꯔꯒ ꯄꯤꯕꯤꯔꯛꯑꯦꯕ ꯑꯗꯣ ꯑꯩꯅ ꯈꯜ ꯑꯗꯨꯒ ꯑꯩꯅ ꯈꯜꯂꯤꯁꯤ ꯀꯩ ꯈꯜꯂꯤ ꯈꯪꯕ꯭ꯔꯥ ꯃꯥꯅ ꯁꯤ ꯏꯕꯤꯔꯕ ꯀꯣ ꯑꯗꯨ ꯑꯣꯏꯇꯥꯔꯗꯤ ꯑꯩꯅ ꯍꯥꯏꯕ ꯂꯣꯏ ꯌꯥꯔꯅꯤꯁꯤꯅꯦ ꯑꯩꯅ ꯈꯜꯂꯤꯁꯦ ꯑꯗꯨ ꯑꯣꯏꯇꯥꯔꯗꯤ ꯑꯩꯅ ꯍꯣꯡꯃꯥꯛ ꯄꯤꯔꯛꯄꯩꯁꯦ ꯃꯥꯉꯣꯟꯗ ꯑꯗꯨꯝ ꯄꯤꯕ ꯑꯗꯨꯝ ꯄꯤꯕ
ꯍ ꯍ ꯑꯗꯨ ꯇꯧꯕꯤꯕ꯭ꯔꯥ ꯍꯥꯏꯕ
ꯇꯧꯕꯤ
ꯑꯁ ꯑꯩꯅ ꯃꯥ ꯑꯣꯏꯔꯝꯃꯗꯤ ꯁꯨꯡꯇꯧ ꯇꯧꯕꯤꯔꯣꯏꯉꯣ
ꯎꯝ ꯑꯩꯅ ꯍꯥꯏꯕ ꯂꯣꯏ ꯌꯥꯏ ꯑꯗꯨꯝ ꯍꯥꯏꯗꯤ ꯃꯥꯗꯣ ꯍꯦ ꯍꯦꯟꯔꯥꯏꯇꯤꯡ ꯌꯥꯝ ꯐꯖꯩꯑꯕ
ꯌꯥꯝ ꯐꯩꯅ ꯑꯗꯨꯗꯤ
ꯑꯗꯒꯤ ꯃꯥ ꯑꯗꯨꯝ ꯇꯧꯕꯤꯌꯦ ꯑꯗꯣ ꯑꯗꯨꯝ ꯈꯠꯅꯩꯌꯦ ꯇꯨꯏꯁꯟ ꯁ꯭ꯀꯨꯜ ꯂꯣꯏꯔꯛꯄꯗꯁꯨ ꯑꯗꯨꯝ ꯈꯠꯅꯩ ꯑꯗꯒꯤ ꯑꯩꯁꯨ ꯑꯗꯨꯝ ꯃꯥ ꯆꯠꯂ ꯂꯩꯔꯝꯕ ꯆꯪꯁꯤꯜꯂ ꯑꯗꯨ ꯈꯨꯨꯞ ꯑꯗꯨꯝ ꯐꯨꯖꯤꯟꯕꯅꯤ ꯑꯗꯨꯝ